ꯍꯂ ꯇꯔꯕꯣ ꯍꯣꯏ ꯀꯩꯥꯏꯗꯔꯅꯣ
ꯑꯩꯃꯥꯟꯅꯕꯒꯤ ꯌꯨꯝꯗ ꯂꯩꯔꯤꯗ
ꯅꯪꯗꯤ ꯅꯃꯥꯟꯅꯕ ꯌꯨꯝꯗ ꯀꯩꯗꯧꯔꯤꯕ
ꯑꯗꯨ ꯀꯣꯏꯕꯨ ꯂꯥꯛꯄꯅꯤꯗ
ꯑ ꯍꯧꯖꯤꯛ ꯊꯉ ꯊꯦꯡꯂꯤꯉꯩꯗ ꯀꯩ ꯀꯣꯏꯕꯅꯣꯅꯦ
ꯚꯣ ꯌꯦꯡꯅꯤꯡꯉꯥꯏꯒꯤ ꯐ꯭ꯔꯦꯁ ꯑꯣꯏ ꯀꯤꯅꯤꯡꯉꯥꯏ ꯑꯗꯨꯝ ꯊꯣꯛꯄꯅꯤꯗ ꯇꯨꯝꯈ꯭ꯔꯕꯣ
ꯇꯨꯝꯗ꯭ꯔꯤꯗ ꯅꯪꯕꯨꯕꯣꯜ ꯏꯡꯕ ꯍꯩꯕ꯭ꯔꯥꯅꯦ
ꯑꯁ ꯑꯍꯩꯇꯗꯤ ꯀꯅꯥ ꯍꯥꯏꯔꯝꯒꯅꯤ
ꯅꯪꯗꯤ ꯀꯅꯥꯒꯤ ꯇꯤꯝꯗ ꯁꯞꯄꯣꯔꯠ ꯇꯧꯔꯣ
ꯌꯦ ꯕ꯭ꯔꯥꯖꯤꯜꯅꯦꯅ
ꯅꯆꯤꯟ ꯊꯤꯌꯨꯅꯨ ꯅꯪ ꯅꯪꯒꯤ ꯇꯤꯝꯗꯤ ꯄꯈ꯭ꯔꯦ
ꯁꯣꯏꯗꯤꯕ꯭ꯔꯖꯤꯦꯜ ꯃ
ꯅꯪꯖ ꯅꯍꯥꯟ ꯅꯪ ꯖꯔꯅꯤ ꯖꯔꯅꯤꯅꯦ ꯍꯥꯏꯕ ꯅꯠꯇ꯭ꯔꯣ
ꯖꯔꯃꯅꯤ ꯄꯣꯔ ꯖꯔꯅꯤꯅ ꯑꯃꯨꯛ ꯕ꯭ꯔꯥꯖꯤꯜ ꯇꯧꯔꯒꯦ ꯕ꯭ꯔꯥꯖꯤꯜ ꯄꯣꯔ ꯗꯤ ꯑꯃꯨꯛ ꯏꯪꯂꯦꯟ ꯇꯧꯔꯒꯦ ꯏꯪꯂꯦꯟ ꯄꯔꯔꯗꯤ ꯐ꯭ꯔꯥꯟꯁ ꯇꯧꯔꯒꯦ ꯐ꯭ꯔꯥꯟꯁ ꯄꯕꯂꯤ ꯄꯣꯔꯇꯨꯒꯜ ꯂꯥꯁꯇ ꯑꯔꯖꯦꯟꯇꯤꯅꯥ ꯇꯧꯔꯒꯦ
ꯑꯁ ꯄꯣꯕ ꯀꯥꯡꯕꯨꯅ ꯑꯗꯨꯃꯥꯏꯅ ꯇꯤꯝ ꯑꯇꯣꯞꯄꯗ ꯆꯪꯉꯗꯤ ꯑꯗꯨꯣ ꯑꯃꯨꯛ ꯄꯣꯛꯑꯅꯤ ꯗꯥꯎ ꯂꯩꯇ꯭ꯔꯕꯅꯤꯅ
ꯎꯝ ꯍꯝ
ꯇꯝꯅꯤꯡꯈ꯭ꯔꯕ ꯃꯥꯅꯦ
ꯇꯗꯦꯗ ꯑ ꯅ ꯍꯣꯟ ꯇꯥꯕꯒꯤ ꯅꯨꯡꯁꯤꯗꯦ
ꯇꯞꯄꯒ ꯂꯩꯕ꯭ꯔꯣ ꯀꯗꯥꯏ ꯆꯠꯄ꯭ꯔꯣ
ꯑꯁ ꯉꯁꯦ ꯑꯁ ꯅꯨꯄꯤ ꯑꯃꯅ ꯀꯣꯏꯕ ꯆꯠꯁꯦ ꯍꯥꯏꯔꯒ ꯆꯠꯄ ꯇꯀꯣ
ꯀꯔꯤ ꯍꯥꯏꯕꯅꯣ
ꯑꯁ ꯅꯨꯄꯤ ꯑꯃꯅ ꯀꯣꯏꯕ ꯆꯠꯁꯦ ꯍꯥꯏꯕ ꯑꯗꯨꯒꯤ ꯆꯠꯄ
ꯀꯁꯃꯤꯔ ꯃ ꯆꯥꯗ ꯅꯨꯄꯤꯅ ꯀꯥꯎꯔꯒ ꯑꯗꯨꯝ ꯆꯥꯂꯦꯀꯣ
ꯑꯍꯣꯏ ꯑꯁ ꯇꯟꯗꯤ ꯇꯟꯕꯅꯦ ꯋꯥꯕꯅꯦ ꯑꯗꯨꯃꯥꯏꯅ ꯇꯧꯕꯁꯦ
ꯅꯨꯄꯤ ꯅꯨꯄꯤ ꯑꯃ ꯂꯩ ꯃꯥꯜꯂꯦꯀꯣ
ꯍꯣꯏ ꯑꯁ ꯉꯥꯡꯁꯨ ꯀꯩꯅꯣꯒꯤ ꯅꯨꯄꯤꯗꯨꯅ ꯆꯠꯁꯦꯅ ꯍꯥꯏꯔꯒ ꯑꯃꯨꯛ ꯆꯠꯄ꯭ꯔꯥ ꯉꯁꯤꯁꯨ ꯅꯨꯄꯤ ꯇꯧ ꯍ ꯆꯠꯁꯦ
ꯑꯗꯨꯗꯤ ꯑꯩꯒꯤ ꯃꯥꯅꯤꯗꯨꯗꯤ ꯔꯤꯆꯥꯥꯔꯖ ꯇꯧꯕ ꯌꯥꯏꯅ
ꯑ ꯍꯣꯏ ꯍꯣꯏ ꯌꯥꯏ ꯅꯪ ꯀꯔꯝꯕ ꯄꯥꯝꯕ꯭ꯔꯥ ꯍꯥꯏꯗꯤ ꯅꯪ ꯒꯤ ꯇꯥꯏꯞꯅꯦ ꯑꯩꯅ
ꯑꯁ ꯑꯁꯥ ꯆꯥꯎꯔꯗꯤ ꯌꯥꯔꯦꯗ
ꯑ ꯁꯥ ꯑꯣꯔꯗꯤꯀꯣ
ꯑꯣꯏ
ꯍꯣꯏ ꯍꯣꯏ ꯌꯥꯝ ꯂꯩꯌꯦꯗ
ꯑꯁ ꯅꯪꯗꯤ ꯍꯟꯗꯛ ꯍꯟꯗꯛ ꯍꯟꯗꯛꯁꯦ ꯀꯃꯥꯏ ꯀꯃꯥꯏ ꯇꯧꯔꯤꯅꯣ
ꯑꯁ ꯀꯔꯤꯁꯨ ꯇꯧꯗꯦ ꯑꯗꯨꯝ ꯃꯁꯤꯁꯤꯁꯨ ꯑꯗꯨꯝ ꯀꯣꯏꯕ ꯆꯠꯂꯦ ꯑꯗꯨꯝ ꯍꯜꯂꯛꯑꯒ ꯑꯗꯨꯝ ꯍꯧꯖꯤꯛꯇꯤ ꯆꯥꯛ ꯆꯥꯔ ꯂꯥꯏꯔꯒ ꯑꯗꯨꯝ ꯂꯩꯕꯅꯤ
ꯀꯩ ꯏꯟꯁꯥꯟ ꯆꯥꯔꯦ
ꯑꯩ ꯉꯁꯤ ꯅꯨꯃꯤꯊꯣꯛ ꯑꯂꯨ ꯆꯥꯏ
ꯄꯊ ꯇꯨ ꯈꯜꯂꯨ ꯅꯠꯇꯦ
ꯍꯥꯥ
ꯄꯣꯇꯦꯇꯣꯒ ꯑꯂꯨ ꯅꯠꯇꯦ
ꯍꯣꯏ ꯇꯃꯦ ꯇꯣ ꯍꯥꯏꯕ
ꯅꯃꯥꯟꯅꯕꯗꯣ ꯀꯩꯗꯧꯔꯤꯅꯣ ꯂꯥꯏꯔꯤꯛ ꯄꯥꯕ꯭ꯔꯥ
ꯂꯣꯏꯃꯅꯝꯕꯣꯏ ꯄꯥꯔꯒ ꯂꯩ
ꯎꯝ
ꯗꯤꯁ ꯗꯤꯁꯇꯔ
ꯏ ꯄꯤ ꯑꯦꯁ ꯁꯤ ꯊꯣꯛꯀꯗꯕ ꯃꯤꯅꯦ
ꯃꯥꯒꯤ ꯃꯄꯥꯔꯣ
ꯑꯣ
ꯎꯝ
ꯃꯥ ꯍꯟꯗꯛ ꯑꯦꯛꯖꯥꯝ ꯂꯣꯏꯔꯗꯤ ꯌꯨ ꯄꯤ ꯑꯦꯁ ꯁꯤ ꯇ꯭ꯔꯥꯏ ꯇꯧꯒꯦꯅ ꯇꯧꯕꯅꯦ
ꯑꯗꯨꯝ ꯂꯣꯏꯕ ꯃꯥꯜꯂꯦ
ꯍꯥꯝ
ꯍꯟꯗꯧ ꯂꯣꯏꯕ ꯃꯥꯜꯂꯦ
ꯑꯩ ꯂꯥꯁ ꯌꯌꯥꯔꯗꯣ ꯌꯨ ꯄꯤ ꯑꯦꯁ ꯖꯤ ꯊꯣꯛꯇꯦ ꯊꯣꯛꯄꯅꯦ ꯑꯩꯅ ꯆꯠꯅꯤꯡꯗꯕꯒꯤ ꯇꯣꯛꯄ ꯀꯣ ꯎꯝ
ꯑꯁ ꯋꯥꯔꯤꯁꯤꯗꯤ ꯇꯥꯕꯗꯤ ꯑꯗꯨꯝ ꯅꯨꯡꯉꯥꯏꯅ
ꯑꯩ ꯑꯦꯁꯇ ꯊꯣꯛꯄꯅꯦꯕ ꯑꯁ ꯑꯩꯅ ꯏꯟꯇꯔꯚꯤꯌꯨ ꯆꯠꯅꯤꯡꯗꯕꯀꯣ ꯑ ꯅꯍꯥꯟ ꯐꯥꯔꯁꯁꯤ ꯇꯦꯟꯗꯒꯤ ꯑꯩ ꯄꯤ ꯑꯩꯆ ꯗꯤ ꯑꯗꯨꯝ ꯊꯣꯛꯑꯦꯗ ꯑꯩꯈꯣꯏꯅ ꯆꯠꯅꯤꯡꯗꯕꯀꯣ ꯏꯟꯇꯔꯚꯤꯌꯨꯗꯣ
ꯁ ꯋꯥꯔꯤ ꯐꯥꯎꯗꯤ ꯇꯥꯄꯗ ꯅꯨꯡꯉꯥꯏ ꯑꯣꯏꯔꯗꯤ ꯌꯥꯝ ꯅꯨꯡꯉꯥꯏꯅꯤ
ꯂꯁꯤ ꯂꯁꯤꯔ ꯐꯗꯤ ꯑꯩꯒꯤꯁ ꯆꯠꯊꯣꯛꯑꯦ ꯑꯗꯨ ꯑꯣꯏꯔꯁꯨ ꯏꯟꯇꯔꯚꯤꯌꯨ ꯌꯥꯎꯅꯤꯡꯗꯕꯒꯤ ꯆꯠꯇ꯭ꯔꯦ ꯉꯔꯤ ꯄꯥꯕꯗꯣ ꯆꯥꯡ ꯅꯥꯏꯅꯀꯣ ꯂꯥꯏꯔꯤꯛ ꯄꯥꯕꯗꯣ ꯂꯤꯔꯤꯛ ꯄꯥꯕ ꯆꯥꯡ ꯅꯥꯏꯅ ꯑꯗꯨꯝ ꯄꯥꯔꯤ ꯑꯗꯨꯝ ꯏꯂꯥꯏ ꯂꯥꯏꯅ ꯊꯣꯛꯑꯦꯗ ꯀꯂꯁꯤ ꯀ ꯀ ꯍꯥꯎ ꯌꯣ
ꯗꯨꯗꯗꯨꯒꯤ
ꯍꯧꯖꯤꯛ ꯐꯥꯎ ꯁꯨꯇꯤꯔ ꯅꯣꯏ
ꯈꯣꯡꯖꯦ
ꯌꯦꯡꯁꯦ ꯔꯤꯖꯤꯛ ꯣꯏꯗ ꯏꯟꯗꯛꯁꯟ ꯄ꯭ꯔꯣꯒ꯭ꯔꯥꯝ ꯂꯩꯅꯠꯆꯒꯅꯤ ꯍꯥꯏꯅꯩ
ꯀꯔ
ꯍꯥꯏꯗꯤ ꯄꯦ
ꯑꯣ ꯑꯣ ꯐꯖꯅ ꯆꯠꯂꯣ ꯍꯥꯏꯕꯤꯔꯛꯑꯣ
ꯍ ꯅꯪꯅ ꯆꯣꯈ꯭ꯔ ꯍꯥꯏꯕꯤꯣꯅꯦ
ꯑꯁ ꯑꯩꯁꯨ ꯀꯔꯤꯁꯨ ꯈꯪꯗꯣꯏꯗꯣ ꯀꯔꯤꯁꯨ ꯇꯧꯗꯕꯅꯤ
ꯍꯣꯏ ꯖꯨꯅꯤꯌꯔꯅꯤꯅ ꯈꯔ ꯆꯦꯛꯁꯤꯟꯅ ꯀꯩꯅꯣ ꯇꯧꯕꯤꯌꯣ ꯅꯣꯅ ꯍꯣꯏ ꯏꯅꯥꯎꯒꯨꯝꯕꯅꯦꯕ ꯃꯥꯁꯦ
ꯑꯣ
ꯑꯝ ꯅꯣꯏ ꯕ꯭ꯔꯥꯖꯤꯜꯒꯤꯗꯣ ꯄꯨꯡ ꯀꯌꯥꯗ ꯁꯟꯅꯗꯣꯏꯅꯣ
ꯃꯝ ꯍꯥꯏꯗꯨꯅꯤ
ꯑꯣ ꯅꯨꯄꯤꯒ ꯅꯨꯄꯤ ꯈꯛꯇ ꯑꯣꯏꯅ ꯋꯥꯔꯤ ꯁꯥꯕꯅ ꯑꯩꯈꯣꯏꯕꯨꯗꯤ ꯁꯥꯟꯅꯅꯤꯡꯉꯝꯃꯣꯏꯅꯦ ꯅꯪꯗꯤ ꯍꯥ ꯑꯩꯈꯣꯏꯕꯨꯗꯤ ꯅꯨꯡꯁꯤꯔꯝꯃꯣꯏꯕ
ꯅꯠꯇ꯭ꯔꯣ
ꯍ ꯍꯣ
ꯅꯪ ꯑꯩ ꯅꯨꯡꯁꯤꯕ꯭ꯔꯥ
ꯅꯨꯡꯁꯤꯗꯨꯗꯤ
ꯅꯨꯡ ꯁꯤ ꯅꯨꯡꯁꯤꯕ ꯃꯥꯟꯗꯦ ꯅꯪꯒꯤꯁꯦ
ꯋꯥꯔꯤꯁꯤ ꯇꯥꯔꯒ ꯅꯝ ꯅꯨꯡꯉꯥꯏꯇꯦꯗ
ꯎꯝ ꯇꯝꯅꯤꯡ ꯍꯧꯖꯤꯛꯅ ꯇꯨꯝꯅꯤꯡꯉꯗꯤ ꯕꯣꯜ ꯌꯦꯡꯕ ꯉꯝꯔꯣꯏꯅꯦ ꯅꯪꯗꯤ
ꯃꯠꯇ꯭ꯔꯣ
ꯇꯦꯁꯟ ꯃꯝꯁ
ꯍꯧꯖꯤꯛꯅ ꯇꯨꯝꯅꯤꯡꯉꯗꯤ ꯅꯪ ꯕꯣ ꯌꯦꯡꯕ ꯉꯝꯔꯣꯏꯕ
ꯑꯁ ꯍꯟꯗꯛ ꯑꯦꯛꯖꯥꯝ ꯂꯣꯏꯔꯗꯤ ꯑꯩꯁꯨ ꯊꯕꯛ ꯇꯧꯁ꯭ꯔꯦꯅ ꯈꯟꯕꯀꯣ
ꯀꯤꯔꯊꯄꯨꯝꯅ
ꯇꯥꯏꯝ ꯊꯦ
ꯏꯁꯃꯤꯗꯤ ꯃꯆꯥꯗꯤ ꯐꯖꯥ ꯂꯥꯏ ꯂꯥꯏꯅꯤ
ꯇꯥꯏ ꯊ ꯇꯒ ꯀꯅꯥꯗꯤ ꯁꯦꯟ ꯇꯅꯀꯤ ꯎꯝ ꯅꯪꯗ ꯄꯩꯁꯥ ꯂꯩ ꯂꯩꯕ꯭ꯔꯣ
ꯎ
ꯄꯩꯁꯥ ꯂꯩꯔꯗꯤ ꯂꯨꯄꯥ ꯆꯥꯝꯃ ꯈꯛꯇ ꯄꯨꯒꯦꯅ
ꯄꯨꯨ ꯀ꯭ꯔꯤ
ꯑꯩꯉꯣꯟꯗ ꯄꯩꯁꯥ ꯂꯩꯔꯗꯤ ꯆꯥꯝꯃꯉꯥ ꯈꯛꯇ ꯄꯨꯒꯦꯅꯦ
ꯍꯨꯝ ꯂꯩꯇꯦꯉꯅꯤ
ꯁ ꯌꯥꯝ ꯄꯥꯏꯕ ꯃꯤꯃꯦ
ꯍꯣꯏ ꯃꯝꯁꯤ ꯃꯥꯟꯕ꯭ꯔꯥ ꯄꯥꯏꯗꯕ
ꯑꯇꯩ ꯄꯥꯏꯔꯝꯒꯅꯤ
ꯗꯔꯤ ꯈꯪꯍꯣꯗ
ꯎꯝ ꯍꯝ ꯑ ꯉꯁꯤ ꯅꯪ ꯕꯖꯥꯔ ꯆꯥꯕꯗꯣ ꯌꯨꯅꯤꯐꯣꯔꯝ ꯂꯧꯗꯦ ꯎꯝ ꯎꯝ
ꯂꯥꯛꯄꯇꯥ ꯃꯥ
ꯀꯌꯥ ꯀꯌꯥꯗ ꯂꯩꯕ꯭ꯔꯥ
ꯔꯕꯣꯏꯗ
ꯇꯉꯍ ꯏꯃꯥꯟꯅꯕꯁꯤꯅ ꯀꯥꯡ ꯌꯥꯝꯕꯒꯤ ꯑꯗꯨꯝ ꯍꯧꯒꯠ ꯍꯧꯒꯠꯂꯒ ꯂꯩꯔꯤꯅꯤ ꯁꯤꯗ
ꯍꯅꯤ ꯀꯗ ꯆꯀ꯭ꯔꯣ
ꯇꯝꯗꯤꯉꯣꯕꯣ
ꯇꯨꯝꯅꯤꯉꯥ
ꯎꯝ
ꯅꯅꯤ ꯇꯅ ꯍꯕ
ꯅꯪ ꯅꯪꯕꯨ ꯑꯩ ꯏꯁꯥꯒꯤ ꯇꯨꯝꯅꯤꯡꯗ꯭ꯔꯦ
ꯑꯁ
ꯌꯥꯝ ꯅꯨꯡꯁꯤꯦꯕ ꯅꯉꯁꯦ ꯍꯌꯦꯡꯗꯤ ꯋꯥꯀꯤꯡ ꯆ꯭ꯔꯠꯁꯦꯅ
ꯁꯥꯏꯕ ꯉꯝꯗꯦꯅꯦ ꯑꯩꯁꯦ
ꯎꯝꯊꯤꯟꯗ ꯆꯠꯁꯦ ꯃꯔ ꯂꯝꯄꯥꯛꯇ
ꯍ ꯇꯒꯤ
ꯑ ꯆꯥ ꯆꯥ
ꯎꯝ
ꯐꯔꯦ ꯐꯔꯦ ꯅꯣꯏ ꯅꯪ ꯇꯨꯝꯅꯤꯡꯉꯤꯗꯤ ꯇꯨꯝꯃꯨꯀꯣ
ꯇꯨꯝꯅꯤꯡꯗ꯭ꯔꯤꯗ ꯃꯥꯜꯂꯤꯦꯗ ꯍꯧꯖꯤꯛꯇꯤ ꯅꯪ ꯇꯨꯝꯅꯤꯡꯕ ꯃꯥꯜꯂꯦ
ꯑꯩꯗꯤ ꯇꯨꯝꯅꯤꯡꯗ꯭ꯔꯦꯗ ꯕꯣꯜ ꯍꯧꯗ꯭ꯔꯤ ꯐꯥꯎ ꯑꯗꯨꯃꯥꯏꯅ ꯇꯧꯕꯁꯤ ꯌꯥꯏꯗ
ꯀꯈꯏ ꯍꯥꯏꯅ
ꯕꯣꯜ ꯍꯧꯗ꯭ꯔꯤ ꯐꯥꯎꯗꯤ ꯑꯗꯨꯃꯥꯏꯅ ꯅ ꯅꯪꯒ ꯋꯥꯔꯤꯅꯤꯡ ꯁꯥꯟꯅꯅꯤꯡꯉꯦꯕ
ꯑꯗꯁꯨ ꯆꯗ
ꯅꯪꯅ ꯌꯥꯔꯗꯤ ꯑꯩꯗꯤ ꯍ ꯑꯗꯨꯝ ꯌꯥꯏꯑꯕ
ꯋꯥꯔꯤꯁꯤꯗꯤ ꯍꯧꯖꯤꯛ ꯉꯁꯤꯗꯤ ꯀꯅꯥ ꯀꯅꯥꯗꯁꯨ ꯄꯣꯔ ꯐꯇꯣ ꯑꯣꯏꯔꯨ
ꯑꯁꯤꯗꯤ ꯅꯪ ꯁꯞꯄꯣꯔꯠ ꯇꯧꯕ ꯇꯧꯔꯅꯤ
ꯑꯗꯨꯗꯤ ꯁꯝꯄ꯭ꯔꯤꯒ ꯇꯎꯅꯤꯅ
ꯏꯪ꯭ꯂꯦꯟꯗꯁꯨ ꯐꯖꯥꯏꯌꯦ ꯣꯒꯦ
ꯑꯣ ꯑꯗꯨ ꯄꯥꯛ ꯑꯩ ꯎꯍꯧꯗꯦ ꯏꯪꯂꯪꯂꯦꯟꯒꯤ ꯐꯨꯔꯤꯗꯤ
ꯑ ꯎ ꯗꯦꯟ ꯁ ꯀꯗꯣ ꯍꯩꯔꯦꯕ
ꯑ ꯍ
ꯗꯗꯒꯤꯁꯦ ꯑꯁ ꯕ꯭ꯔꯥꯖꯤꯜ ꯀꯥꯔꯗꯤ ꯕ꯭ꯔꯥꯖꯤꯜꯒ ꯑꯥꯔꯖꯦꯟꯇꯤꯅꯥ ꯁꯤꯃꯤꯗ ꯇꯧꯅꯤ
ꯍ
ꯕ꯭ꯔꯥꯖꯤꯜꯅ ꯏꯪꯂꯦꯟꯕꯨ ꯀꯩꯅꯣ ꯇꯧꯔꯣꯏꯔꯀꯣ ꯉꯝꯃꯗꯤ
ꯑꯣ ꯇꯥꯕ꯭ꯔ
ꯇꯥꯏ ꯇꯦ
ꯅꯪꯗꯤ ꯀꯅꯥ ꯀꯅꯥꯗꯁꯨ ꯄꯣꯠꯇꯕ ꯅꯪꯒꯤ ꯖꯝꯃꯤꯅꯤꯗꯤ ꯁꯤꯈ꯭ꯔꯦꯅ
ꯎꯝ ꯑꯩ ꯍꯧꯖꯤꯛꯀꯤ ꯂꯩꯩꯇ꯭ꯔꯦꯗ ꯄꯠꯇꯀꯣ ꯁꯦ ꯈꯔꯦ ꯈꯔꯗꯤ ꯑꯗꯨꯝ ꯌꯦꯡꯉꯦ ꯑꯇꯥ ꯑꯩꯗꯤ ꯂꯩꯇ꯭ꯔꯦ ꯁꯞꯄꯣꯔꯠ ꯇꯧꯅꯤꯡꯉꯥꯏ
ꯋꯥ